ꯎꯝ ꯍꯜꯂꯣ ꯊꯕꯛ ꯇꯧꯔꯤꯕꯣ ꯅꯪ ꯅꯪ ꯉꯁꯥꯏꯒꯤ ꯅꯪꯒꯤ ꯄꯔꯣꯖꯦꯛ ꯑꯝ ꯄꯔꯣꯒꯦꯁ ꯔꯤꯄꯣꯠ ꯏꯕꯒꯤ ꯍꯥꯏꯕꯗꯨꯔꯣ
ꯂꯣꯏꯔꯦ ꯏꯆꯦ ꯂꯣꯏꯕꯨꯗꯤ ꯂꯣꯏꯔꯦꯗꯨ
ꯎꯝ ꯎꯝ ꯑ ꯀꯔꯝ ꯀꯥꯟꯗ ꯊꯥꯖꯟꯕꯗꯤ ꯊꯥꯖꯟꯗꯣꯏꯅꯣ
ꯈꯔ ꯈꯔ ꯊꯥꯖꯜꯂꯅꯤ ꯁꯥꯔꯗ ꯅꯍꯥꯟ ꯆꯦꯛ ꯇꯧꯔꯑꯦ
ꯆꯦꯛ ꯇꯧꯍꯟꯈ꯭ꯔꯥ ꯍꯥꯏꯔꯣ ꯁꯥꯔꯗ
ꯍꯥꯏꯗꯤ ꯑꯩꯅ ꯏꯔꯤꯗꯣ ꯌꯥꯔꯗ꯭ꯔꯥ ꯈꯣꯠꯂꯗ꯭ꯔꯅ ꯌꯦꯡꯍꯟ ꯑꯗꯨꯒꯅꯦ ꯑꯁ ꯍꯟꯅꯥ ꯈꯔ ꯄꯦꯁꯇꯣ ꯇꯔꯨꯛ ꯇꯔꯦꯠ ꯑꯃꯨꯛ ꯁꯨꯍꯜꯂꯣ ꯍꯥꯏꯔꯛꯄꯒꯤ ꯈꯔ ꯑꯃꯨꯛ ꯍꯥꯞꯆꯟꯕ ꯑꯗꯨꯗꯨꯒꯤ ꯑꯗꯨ ꯂꯣꯏ ꯅꯝꯕ ꯈꯣꯠꯄꯗꯤ ꯑꯗꯨꯝ ꯂꯣꯏꯔꯦ
ꯎꯝ
ꯑꯗꯨꯝ ꯌꯥꯅꯤꯗ ꯍꯦ
ꯑꯣ ꯍꯣꯏ ꯌꯥꯕꯨ ꯌꯥꯔꯗꯤ ꯐꯔꯦ ꯑꯩꯗꯤ ꯁꯨꯝ ꯊꯦꯡꯁꯨ ꯊꯦꯡꯖꯨꯊꯦꯡꯖꯤꯜꯂꯛꯑꯦ ꯊꯕꯛ ꯀꯩꯅꯣ ꯇꯧꯕꯗ ꯑꯃꯨꯛ
ꯎꯝ ꯑꯣ ꯀꯩꯁꯨ ꯀꯩꯁꯨ ꯇꯧꯗꯦꯗ ꯑꯩꯈꯣꯏꯅ ꯃꯥꯅ ꯍꯪꯉꯝꯕ ꯍꯪꯉꯛꯄ ꯅꯥꯎꯆꯥꯥꯅ ꯌꯥꯔ- ꯎꯝ- ꯍꯌꯦꯡꯗꯣ ꯑꯩꯗꯣ ꯀꯥꯔꯣꯁꯅꯤ ꯃꯅꯥꯛꯇ ꯑꯃꯨꯛ ꯁꯦꯝꯍꯟꯒꯦ ꯇꯧꯕ ꯐꯖꯅ ꯀꯥꯔꯣꯁꯅꯤꯅ ꯑꯃ ꯑꯩꯈꯣꯏꯒꯤ ꯃꯅꯤꯄꯨꯔꯤꯒꯤ ꯍꯣꯏ ꯍꯣꯏ ꯑꯗꯨꯗ ꯃꯉꯣꯟꯗ ꯈꯔ ꯈꯔ ꯌꯦꯡꯍꯟꯒꯦ ꯇꯧꯕ ꯑꯦ
ꯎꯝ ꯎꯝ ꯑꯗꯨ ꯍꯥꯏꯕ ꯑꯣ ꯑꯣ ꯅꯥꯎꯆꯥꯥꯁꯨ ꯑꯗꯨꯝ ꯁꯦꯝꯕ ꯌꯥꯎꯔꯦ ꯑꯗꯨꯗꯤ ꯃꯥꯒꯤꯗꯨꯗ ꯍꯌꯦꯡ ꯈꯪꯍꯧꯒꯦ ꯍꯥꯏꯔꯅꯤ
ꯎꯝ ꯍꯣꯏ ꯃꯥꯅ ꯍꯣꯏ ꯍꯣꯏ ꯃꯥꯅꯗꯤ ꯍꯦꯟꯅ ꯑꯩꯉꯣꯟꯗꯩꯩ ꯍꯦꯟꯅ ꯍꯩ ꯃꯥ ꯍꯩ ꯍꯥꯏꯕꯗꯤ ꯃꯣꯏ ꯑꯗꯨꯝ ꯇꯧꯔꯛꯑꯦꯕ ꯏꯆꯦ ꯑꯗꯨꯗꯨꯒꯤ ꯃꯣꯏ ꯗꯤꯖꯥꯔꯇꯦ ꯃꯣꯏꯗꯤ ꯑꯗꯨꯝ ꯒ꯭ꯔꯦꯖꯨꯋꯦꯁꯟ ꯃꯁꯇ꯭ꯔꯗꯒꯤ ꯑꯗꯨꯝ ꯗꯤꯖꯥꯔ ꯀꯤꯁꯟ ꯇꯧꯔꯛꯄꯅꯦꯕ ꯐꯤꯜꯗ ꯆꯠꯂ ꯀꯥꯟꯗ ꯏꯆꯦ ꯍꯣꯏꯒꯤ ꯑꯗꯨꯃꯥꯏꯅ ꯑꯗꯨꯝ ꯃꯣꯏ ꯐꯤꯜꯗ ꯆꯠꯂꯒ ꯑꯗꯨꯝ ꯏꯔꯛꯄ ꯈꯣꯠꯄ ꯇꯧꯕꯗꯣ ꯑꯗꯨꯗꯒꯤ ꯃꯣꯏ ꯈꯔ ꯁꯦꯝꯃꯛꯑꯦ ꯑꯗꯨꯗꯤ ꯃꯥ ꯑꯣꯟꯗꯩꯩꯅ ꯈꯔ ꯌꯦꯡꯍꯟꯕ
ꯎꯝ ꯑꯗꯨꯕꯨꯗꯤ ꯌꯦꯡꯍꯟꯕꯩ ꯐꯩꯌꯦ ꯈ ꯈ ꯇꯦꯛ ꯇꯦꯛ ꯍꯥꯏꯗꯤ ꯃꯥ ꯑꯗꯨ ꯑꯗꯨꯒ ꯅꯪꯒ ꯇꯥꯊꯣꯛ ꯇꯥꯁꯤꯟ ꯇꯧꯔꯁꯨ ꯅꯪꯁꯨ ꯑꯗꯨꯝ ꯍꯦꯟꯒꯠꯍꯧꯔꯤꯅꯤꯗꯅ
ꯎꯝ ꯍꯣꯏ ꯏꯆꯦ ꯅꯪꯒꯤ ꯄꯦꯄꯤꯔꯒꯨꯝꯕ ꯑꯗꯨꯝ ꯍꯥꯏꯗꯤ ꯀꯩꯀꯥ ꯍꯥꯞꯄ ꯈꯣꯠꯄ ꯇꯧꯒ꯭ꯔꯕ
ꯗ꯭ꯔꯤ ꯑꯗꯨꯒꯤ ꯄꯦꯄꯔ ꯁꯥꯔꯅꯗꯤ ꯄꯦꯄꯔ ꯏꯔꯣ ꯈꯣꯠꯂꯣ ꯍꯥꯏꯔꯅꯤ ꯑꯩꯅ ꯑ ꯀꯔꯤ ꯑꯃꯨꯛ ꯍꯥꯏꯗꯅ ꯂꯩꯕꯒꯤ ꯑꯗꯨ ꯄꯦ ꯇꯔꯒꯗꯤ ꯑꯃꯔꯣꯝꯗ ꯐꯗꯣꯏꯅꯦꯕ ꯃꯄꯥꯟ ꯆꯠꯄ ꯈꯣꯠꯄ ꯑꯣꯏꯔꯣ ꯑꯩꯈꯣꯏꯒꯤꯗꯤ ꯁꯨꯃꯥꯏꯅ ꯆꯠꯀꯦ ꯍꯥꯏꯕꯗꯨ ꯁꯦꯁꯥꯏ ꯍꯥꯏꯕ ꯑꯃꯒ ꯑꯦꯁ ꯑꯥꯏ ꯕꯤꯁꯞꯅ ꯑꯃꯒ ꯑꯅꯤ ꯂꯩꯌꯦꯕ ꯍꯟꯗꯒꯤ ꯑꯗꯨꯗ ꯄꯦꯄꯔ ꯑꯩꯈꯣꯏ ꯑꯩ ꯏꯁꯥꯥꯖꯦ ꯄꯦꯄꯔ ꯂꯩꯇꯥꯥꯔꯗꯤ ꯃꯣꯏꯗ ꯑꯦꯄ꯭ꯂꯤꯀꯦꯁꯟ ꯊꯥꯔ ꯈꯣꯠꯂꯒ ꯑꯩ ꯁꯤ ꯆꯠꯇꯧꯔꯤ ꯈꯣꯠꯇꯧꯔꯤ ꯁꯤꯒꯤ ꯒ꯭ꯔꯥꯟ ꯄꯤꯕꯤꯌꯨ ꯈꯣꯠꯄꯤꯌꯨꯅ ꯂꯩꯌꯦꯕ ꯄꯩꯁꯥꯁꯤꯡꯒꯩ ꯄꯤꯕꯤꯌꯨꯅ
ꯎꯝ
ꯑꯗꯨꯒꯨꯝꯕꯗꯣ ꯄꯩꯁꯥꯗꯣ ꯀꯩꯅꯣ ꯇꯧꯒꯗꯕ ꯑꯩꯅ ꯄꯦꯄꯔ ꯂꯩꯇꯝꯅꯤꯅ ꯐꯣꯝꯗꯣ ꯊꯥꯕ ꯌꯥꯗ꯭ꯔꯦꯕ ꯑꯗꯨꯗꯨꯒꯤ ꯑꯗꯨ ꯊꯥꯕꯗꯣ ꯌꯥꯏꯗꯅ
ꯍꯣꯏ ꯃꯥꯅꯦ ꯅꯤꯔꯁꯥꯥꯗꯤꯁꯨ ꯃꯥꯍꯟꯗꯛ ꯄꯦꯄꯔ ꯑꯃ ꯏꯕ꯭ꯔ
ꯎꯝ ꯄꯦꯄꯔ ꯏꯔꯦ ꯃꯥꯏ ꯐꯣꯝ ꯂꯣꯕꯅꯤ ꯄꯦꯄꯔ
ꯎ ꯎꯝ
ꯑꯃꯔꯣꯝꯗ ꯃꯥ ꯐꯔꯦ ꯃꯥ ꯊꯣꯛꯈꯔ ꯆꯪꯉꯛꯄꯒ ꯑꯗꯨꯝ ꯐꯠ ꯂꯥꯎ ꯏꯒꯤꯕꯁꯦ
ꯍꯣꯏ ꯑꯗꯨꯕꯨꯗꯤ ꯃꯥꯒꯤ ꯂꯝꯗꯨꯅ ꯑꯗꯨꯝ ꯍꯥꯏꯗꯤ ꯁꯥꯋꯥꯏꯗꯒꯤ ꯀꯥꯞ ꯇꯧꯕꯩꯁꯨ ꯑꯣꯏꯔꯝꯅꯤꯗ
ꯎꯝ ꯍꯣꯏ ꯑꯗꯨꯃꯥꯏ ꯑꯣꯏꯔꯝꯕꯁꯨ ꯌꯥꯏ ꯑꯗꯨꯅꯔ ꯀꯩꯅꯔꯣ ꯈꯪꯗꯦ ꯈꯔꯕꯨꯗꯤ ꯁꯠ ꯁꯠ ꯑꯗꯨꯒ ꯃꯣꯏꯒꯤꯁꯤꯅ ꯈꯇꯪ ꯀꯩꯅꯣ ꯇꯧꯕꯁꯨ ꯋꯥꯠꯄꯕꯨꯗꯤ ꯃꯥꯟ ꯋꯥꯠꯄ ꯍꯥꯏꯕꯗꯤ ꯑꯩꯈꯣꯏꯒꯤꯅ ꯑꯃꯨꯛ ꯃꯄꯥꯟꯗ ꯑꯃꯨꯛ ꯑꯦꯅꯥꯂꯥꯏꯁꯤꯁ ꯇꯧꯕꯩ ꯂꯣꯏ ꯊꯥꯏꯗꯅ ꯗꯣ ꯃꯥꯒꯤ ꯑ ꯃꯥꯒꯤꯁꯤꯅ ꯑꯃꯨꯛ ꯑꯦꯅꯥꯂꯥꯏꯁꯤꯁ ꯇꯧꯕꯩ ꯊꯥꯗꯦꯕ ꯃꯥꯅ ꯇꯝꯕꯅꯤꯅ ꯇꯝꯕꯅꯦꯕ ꯑꯗꯨꯒꯤ ꯇꯝꯕꯗꯨꯗꯒꯤ ꯂꯣꯏꯅ ꯑꯗꯨꯗꯣ ꯍꯩꯇꯥꯔꯒꯗꯤ ꯌꯦꯛꯄ ꯌꯥꯏꯌꯦꯕ ꯄꯥꯡꯆꯦ ꯍꯥꯏꯁ ꯇꯝꯕꯗꯣ ꯃꯛ ꯃꯄꯥꯟꯗ ꯆꯠꯇꯕꯤꯗ ꯑꯩꯈꯣꯏ ꯁ꯭ꯋꯥꯏꯗ ꯇꯝꯕꯝ ꯂꯩꯌꯦꯕ ꯑꯗꯨ ꯗꯨꯝ ꯇꯝꯕꯑꯝ ꯍꯩꯔꯒ ꯑꯗꯨꯝ ꯌꯦꯛꯄ ꯈꯣꯠꯄ ꯇꯧꯔꯒ ꯑꯗꯨꯝ ꯄꯦꯄꯔ ꯁꯥꯒꯠꯄ ꯌꯥꯕꯗꯣ ꯑꯥꯈꯣꯏꯒꯤꯁꯤ ꯅ ꯑꯃꯨꯛ ꯁꯦꯝꯄꯜꯗꯨ ꯃꯄꯥꯟꯗ ꯊꯥꯔꯒ ꯈꯣꯠꯂꯒ ꯌꯦꯡꯕꯒꯤ ꯆꯪꯕꯒꯤ ꯑꯗꯨꯅ ꯄꯦꯔꯥ ꯈꯔ ꯄꯥꯕ ꯃꯇꯝꯗꯣ ꯈꯔ ꯂꯧꯋꯦꯕ ꯉꯁꯤ ꯊꯥꯡ ꯁꯤꯅꯤ ꯉꯁꯤ ꯑꯦꯄ꯭ꯔꯨꯚꯦꯜ ꯑꯩꯈꯣꯏꯒꯤ ꯁꯦꯝꯄꯜꯁꯦ ꯊꯥꯔꯛꯀꯦ ꯍꯥꯏꯗꯅ ꯁꯦꯝꯄꯜꯁꯦ ꯊꯥꯔꯛꯀꯦ ꯍꯥꯏꯕꯒꯤ ꯂꯦꯇꯔ ꯊꯥꯕꯁꯤꯒ ꯃꯣꯏꯅ ꯔꯦꯁꯄꯣꯟ ꯈꯨꯗꯛꯇ ꯄꯤꯔꯛꯑꯒꯗꯤ ꯐꯔꯦ ꯈꯨꯗꯛꯇ ꯅꯣꯡ ꯅꯤꯅꯤ ꯂꯩꯔꯒ ꯄꯤꯔꯛꯄꯁꯨ ꯌꯥꯎꯋꯦꯕ ꯍꯧꯖꯤꯛ ꯊꯥꯔꯛꯑꯣ ꯈꯣꯠꯂꯑꯣ ꯍꯥꯏꯗꯅ ꯊꯥꯔꯣ ꯈꯣꯠꯂꯣ ꯍꯥꯏꯕꯁꯤꯁꯨ ꯁꯤꯗꯒꯤ ꯁꯤ ꯑꯦꯄ꯭ꯂꯤꯀꯦꯁꯟ ꯁꯤꯗꯒꯤ ꯂꯧꯔꯛꯎ ꯈꯣꯠꯂꯛꯎ ꯍꯥꯏꯕ ꯃꯌꯥꯝ ꯑꯃ ꯆꯪꯍꯟꯕꯗꯣ ꯑꯗꯨꯗꯨꯒ ꯀꯩꯁꯨ ꯅꯠꯇ꯭ꯔꯒꯅ ꯑꯃꯨꯛ ꯑꯩꯈꯣꯏꯒꯤꯗ ꯁꯦꯝ ꯁꯦꯝꯄꯜ ꯃꯌꯥꯝ ꯑꯃ ꯂꯩꯔꯦ ꯑꯇꯣꯞꯄꯗ ꯍꯦꯛ ꯊꯥꯕꯤꯌꯨ ꯍꯥꯏꯔꯛꯄꯒꯨꯝꯕꯁꯨ ꯌꯥꯎꯋꯦꯕ ꯑꯗꯨꯃꯥꯏꯅ ꯑꯗꯨꯗꯤ ꯊꯥꯔꯛꯑꯅꯨ ꯅꯪꯒꯤꯗꯣ ꯍꯥꯏꯕꯒ ꯆꯞ ꯃꯥꯟꯅꯔꯦꯗꯅꯀꯣ ꯑꯗꯨꯅ ꯑꯇꯣꯞꯄ ꯐꯝ ꯌꯦꯡꯕ ꯈꯣꯠꯄ ꯑꯗꯨꯝ ꯇꯧꯕꯗꯣ ꯑꯗꯒꯤ ꯃꯇꯝꯗꯣ ꯀꯨꯏꯅ ꯆꯪꯉꯦꯕ ꯍꯦꯟꯅ ꯉꯇꯣꯛ ꯀꯤꯅꯤꯗ ꯁꯨꯝ ꯀꯨꯏꯅ ꯆꯪꯕꯒꯤ ꯑꯗꯒꯤ ꯃꯣꯏꯒꯤꯗꯨꯅ ꯑꯃꯨꯛ ꯈꯇꯪ ꯃꯣꯏ ꯃꯁꯥꯅ ꯍꯥꯏꯕꯗꯤ ꯃꯁꯥꯅ ꯑꯗꯨꯝ ꯍꯣꯠꯅꯖꯔꯒ ꯑꯣꯏꯕ ꯌꯥꯕꯗ ꯍꯥꯏꯕꯗꯤ ꯁꯤꯗ ꯑꯗꯨꯝ ꯐꯝꯃꯒ ꯀꯥꯗ
ꯃꯥꯅꯦ
ꯑꯗꯨꯅ ꯀꯥꯗ ꯐꯝꯃꯁꯨ ꯗꯇꯥꯗꯣ ꯂꯥꯛꯇ꯭ꯔꯗꯤ ꯌꯥꯗꯦꯗꯅ
ꯃꯥꯅꯦ
ꯃꯗꯨꯗꯒꯤ ꯑꯗꯨꯃꯥꯏ ꯈꯔ ꯂꯩꯕꯒꯤ ꯈꯤꯇꯪ ꯇꯞ ꯑꯗꯨꯒ ꯉꯥꯏꯈꯣ ꯅꯣꯏꯒꯤ ꯄꯦꯄꯔ ꯑꯃ ꯄꯦꯄꯔ ꯏꯕ ꯑꯥꯔꯇꯤꯀꯜ ꯍꯥꯞ ꯄꯅꯦ ꯅꯣꯏ ꯒꯤꯁꯨ ꯍꯥꯏꯌꯦ ꯌꯥꯝꯅ ꯑꯗꯨꯅ ꯎꯝ ꯎꯝ ꯅꯣꯏ ꯀꯃꯥꯏ ꯑꯗꯨꯅ ꯀꯃꯥꯏꯅ ꯇꯧꯕ ꯀꯩꯅꯣꯒ ꯍꯥꯏꯕꯗꯤ ꯑꯩꯈꯣꯏꯒꯤ ꯁꯨꯃꯥꯏꯅ ꯑꯣꯏꯗꯣꯏꯔꯕ ꯅꯣꯏꯁꯨ
ꯑ ꯍꯣꯏꯆꯦ ꯅ ꯑꯩꯈꯣꯏꯒꯤꯗꯤ ꯑꯗꯨꯝ ꯑꯗꯨꯃꯥꯏꯅ ꯑꯣꯏꯅ ꯏꯆꯦꯍꯣꯏꯗꯤ ꯄꯨꯔꯥ ꯑꯣꯏꯅ ꯑꯗꯨꯝ ꯍꯥꯏꯗꯤ ꯗꯇꯥꯒꯨꯝꯕ ꯑꯗꯨꯃꯥꯏꯅ ꯏꯆꯦ ꯍꯣꯏꯅ ꯊꯤꯔꯒ ꯈꯣꯡꯈꯠꯂꯒ ꯈꯈꯪꯉꯀꯥꯟꯗ ꯑꯗꯨꯃꯥꯏꯅ ꯐꯣꯡꯖ ꯐꯣꯡꯖꯗꯨꯏ ꯅꯠꯇ꯭ꯔꯅꯦ ꯑꯩꯈꯣꯏꯅ ꯑꯃꯨꯛ ꯀꯩꯅꯣꯇꯧꯗꯣꯏꯕ ꯂꯥꯏꯔꯤꯛ ꯑꯃ ꯂꯥꯏꯔꯤꯛꯀꯨꯝꯕ ꯑꯗꯨꯝ ꯃꯌꯥꯝ ꯑꯣꯏꯅ ꯊꯝꯕꯩꯗꯣ ꯍꯥꯏꯗꯤ ꯂꯥꯏꯔꯤꯛꯉꯩꯁꯦ ꯄꯥꯔꯀꯥꯟꯗ ꯂꯥꯏꯔꯤꯛꯇꯒꯤ ꯁꯤꯒꯤ ꯃꯅꯨꯡꯗꯒꯤ ꯑꯩꯈꯣꯏꯅ ꯑꯩꯒꯤ ꯇꯣꯄꯤꯛꯁꯤꯒ ꯈꯔ ꯆꯥꯟꯅꯕ ꯏꯈꯠꯂꯀꯥꯟꯗ ꯑꯗꯨꯝ ꯄꯦꯄꯔꯁꯦ ꯄꯥꯗꯣꯏꯅꯦꯕ ꯑꯗꯨꯗꯨꯒ ꯑꯗꯨꯝ ꯑꯗꯨꯗꯨ ꯄꯦꯄꯔꯗꯨ ꯑꯗꯨꯝ ꯑꯩꯈꯣꯏꯅ ꯑꯃꯨꯛ ꯑꯥꯔꯇꯤꯀꯜ ꯑꯣꯏꯅ ꯑꯗꯨꯝ ꯍꯥꯞꯄ ꯑꯗꯨꯁꯨ ꯌꯥꯔꯦ ꯑꯗꯨꯃꯥꯏꯅ ꯑꯗꯨꯝ ꯇꯧꯔꯅꯤ ꯑꯩ ꯑꯩꯈꯣꯏ ꯁꯥꯔꯅ ꯑꯥ ꯁꯥꯔꯅ ꯍꯟꯗꯛꯇꯣ ꯑꯃ ꯄꯦꯄꯔ ꯑꯃ ꯏꯔꯛꯑꯣ ꯑꯗꯨꯝ ꯄꯦꯄꯔ ꯄꯥꯕꯒꯤ ꯅꯠꯇ꯭ꯔꯦꯕꯀꯣ ꯎꯝ ꯀꯩꯅꯣꯝꯃ ꯍꯥꯞꯅꯕ ꯑꯥꯔꯇꯤꯀꯜ ꯑꯃ ꯍꯥꯞꯅꯕ ꯄꯦꯄꯔ ꯑꯃ ꯏꯔꯛꯑꯣꯅ ꯍꯥꯏꯔꯛꯑꯦ ꯑꯗꯨꯒ ꯑꯩ ꯏꯕꯕꯨꯗꯤ ꯂꯣꯏꯔꯦ ꯑꯗꯨꯗꯨꯒ ꯁꯥꯔ ꯆꯦꯛꯄꯨꯗꯤ ꯍꯥꯏꯐꯦꯠ ꯇꯧꯈ꯭ꯔꯕꯅꯦ ꯑꯗꯨꯒ ꯑꯗꯨꯝ ꯊꯦꯡ ꯍꯥꯏꯗꯤ ꯃꯇꯝꯗꯣ ꯖꯨꯟ ꯂꯥꯁ ꯋꯤꯛ ꯑꯗꯨꯋꯥꯏꯗ ꯑꯣꯏꯕꯒꯤ ꯄ꯭ꯔꯣꯒ꯭ꯔꯦꯁ ꯔꯤꯄꯣꯔꯠꯁꯦ ꯍꯥꯟꯅ ꯇꯧꯔꯁꯦ ꯑꯗꯨ ꯂꯣꯏꯔꯒ ꯑꯗꯨꯗꯣ ꯑꯗꯨꯝ ꯇꯧꯁꯦ ꯍꯥꯏꯕꯒꯤ ꯇꯧꯕꯨꯗꯤ ꯇꯧꯔꯨꯔꯦ
ꯑ ꯑꯗꯨ ꯑꯗꯨꯗꯤ ꯑꯃꯔꯣꯝꯗꯗꯤ ꯐꯩꯌꯦ ꯅꯪꯗꯤ ꯍꯥꯏꯕꯗꯤ ꯀꯩꯁꯨ ꯆꯍꯤꯁꯨ ꯐꯥꯔꯝꯒꯤꯔꯣꯏꯅ ꯊꯥ ꯇꯔꯨꯛꯀꯤ ꯄ꯭ꯔꯣꯒ꯭ꯔꯦꯁ ꯄꯣꯠ ꯏꯔꯤꯕꯅꯤꯅ ꯑꯣ ꯅꯪ ꯍꯧꯖꯤꯛ ꯑꯥꯔꯇꯤꯀꯜ ꯍꯥꯥꯞ ꯍꯥꯞꯅꯕꯣꯏ ꯑꯣꯏꯅ ꯇꯧꯔꯤꯗꯅ ꯑꯃꯔꯣꯝꯗ ꯗꯗꯤ ꯐꯩ ꯅꯣꯏꯗꯤ ꯍꯥꯏꯗꯤ ꯇꯧꯁꯜꯂꯦ ꯅꯍꯋꯥꯏ ꯅꯣꯏꯒꯤ ꯑꯥꯔꯇꯤ ꯀꯜꯗꯣ ꯁꯔꯃꯤꯂꯥꯁꯨ ꯄꯦꯄꯔ ꯄꯥꯕ ꯄꯦꯄꯔ ꯄꯥꯕꯅ ꯇꯧꯋꯦꯔ ꯄ꯭ꯔꯃꯦꯁꯣꯔꯤ ꯍꯣꯏꯁꯨ ꯎꯝ ꯑꯗꯨꯒꯤ ꯑꯥꯔꯇꯤꯀꯜ ꯎꯝ ꯍꯥꯏꯔꯣ ꯍꯥꯏꯔꯣ
ꯍ ꯑꯗꯨꯝ ꯍꯥꯏꯔꯛꯏꯁꯦ ꯑꯗꯨꯝ ꯃꯣꯏꯗꯤ ꯑꯗꯨꯝ ꯄꯦꯄꯔꯃꯛꯇꯤ ꯄꯦꯄꯔꯗꯤ ꯄꯥꯔꯔꯣꯏꯕ ꯑꯩꯒꯤꯗꯣ ꯑꯗꯨꯗꯨꯒ ꯑꯣꯖꯥ ꯑꯃꯅ ꯁꯨꯝ ꯍꯥꯞꯄꯤꯕꯗꯨ ꯑꯗꯨꯝ ꯀꯩꯅꯣ ꯑꯣꯏꯅ ꯑꯗꯨꯃꯥꯏꯅ ꯑꯣꯏꯅ ꯍꯥꯞꯄꯅꯤꯗ ꯑꯗꯨꯝ ꯑꯩꯅꯒ ꯄꯥꯕ ꯄꯥꯔ ꯈꯣꯠꯂꯒ ꯑꯗꯨꯃꯥꯏ ꯇꯧꯕꯗꯤ ꯑꯣꯏꯔꯔꯣꯏ ꯃꯣꯏ ꯁꯦꯃꯤꯅꯥꯔꯗ ꯄꯥꯕ
ꯍꯣꯏ ꯍꯣꯏ ꯃꯣꯏꯒꯤꯗꯤ ꯁꯤ ꯑꯗꯨꯗ ꯗꯨꯝ ꯄꯥꯌꯦꯕ ꯍꯦꯛꯇꯥ ꯑꯗꯨꯒ ꯑꯝ ꯑꯗꯨꯒꯝ ꯎꯝ ꯑꯗꯨꯒꯨꯝꯕ ꯑꯣꯏꯗꯤꯔꯥ ꯀꯃꯥꯏ ꯇꯧꯕꯅꯣꯗꯣ
ꯎꯝ
ꯑꯗꯨꯗꯤ ꯅꯪꯁꯨ ꯍꯌꯦꯡ ꯀꯩꯅꯣ ꯇꯧꯔꯗꯤ ꯑꯗꯨꯒꯨꯝꯕ ꯄꯥꯕ ꯈꯣꯠꯄ ꯆꯠ ꯄ ꯈꯣꯠꯄ ꯑꯗꯨꯝ ꯊꯧꯔꯛꯀꯦ ꯍꯥꯏꯌꯣ
ꯑꯧꯎ ꯇꯧꯗꯣꯏꯅꯦ ꯏꯆꯦ ꯃꯤꯕꯨꯗꯤ ꯈꯔꯥ ꯂꯨꯏ ꯄꯥꯟꯅꯈ꯭ꯔꯕꯅꯦꯕꯀꯣ
ꯅꯣꯏꯒ ꯆꯪꯃꯤꯟꯅꯕ ꯀꯥꯡꯒꯨ
ꯑꯥ ꯑꯩꯈꯣꯏ ꯆꯪꯃꯤꯟꯅꯕ ꯑꯗꯨꯝ ꯃꯥꯏ ꯃꯥꯥꯏꯒꯤ ꯑꯣꯖꯥ ꯒꯥꯏꯗ ꯂꯩꯗꯣꯏꯁꯦ ꯑꯗꯨꯅ ꯄꯥꯎ ꯈꯣꯠꯂꯣ ꯍꯥꯏꯔꯛ ꯍꯥꯟꯅ ꯗꯨꯝ ꯄꯥꯍꯟꯅꯈꯔꯦ
ꯎꯝ
ꯑꯩꯈꯣꯏꯒꯤꯗꯤ ꯈꯣꯏ ꯁꯥꯔꯒꯤꯗꯤ ꯁꯥꯔꯅꯁꯨ ꯌꯥꯝ ꯀꯟꯅꯖꯦ ꯍꯥꯏ ꯗꯦꯕꯀꯣ ꯑꯗꯨꯗꯨꯒ ꯑꯗꯨ ꯃꯈꯣꯏꯗꯤ ꯄꯥꯎꯝꯇꯕꯨ ꯄꯥꯗꯔꯤ ꯃꯤ ꯈꯔꯗꯤ ꯄꯥꯅꯈ꯭ꯔꯕꯅꯦ ꯍꯟꯗꯨꯗ ꯑꯁ ꯈꯪꯗꯦꯗ ꯏꯆꯦ ꯑꯩꯈꯣꯏ ꯃꯅꯤꯄꯨꯔꯤꯁꯤꯗꯤ ꯑꯩꯒꯤ ꯁꯥꯇ꯭ꯔ ꯃꯤꯒꯤ ꯁꯥꯇ꯭ꯔ ꯇꯧ ꯂꯩꯔꯦ
ꯑꯗꯨꯃꯥꯏ ꯑꯗꯨꯃꯥꯏꯅ ꯇꯧꯕ꯭ꯔꯣ
ꯑ ꯍꯥꯏꯗꯤ ꯈꯔ ꯍꯣꯏ
ꯎꯝ ꯎꯝ ꯎꯝ ꯑ ꯑꯗꯨ ꯑꯗꯨ ꯑ ꯑꯗꯨꯕꯨꯗꯤ ꯈꯨꯗꯤꯡꯃꯛ ꯀꯤꯅꯤꯗ ꯑꯩꯈꯣꯏꯒꯤꯗꯁꯨ ꯆꯉꯥꯏꯔꯦ ꯑꯗꯨꯃꯥꯏꯅ ꯑꯩꯒꯤ ꯃꯤꯒꯤꯗꯤ ꯑꯗꯨꯝ ꯂꯩ ꯏꯪꯉꯤꯗꯅ
ꯎꯝ
ꯑꯗꯨꯕꯨꯗꯤ ꯑꯗꯨꯝ ꯆꯞ ꯃꯥꯟꯅꯩꯗ ꯃꯐꯝ ꯈꯨꯗꯤꯡꯗ ꯎꯝ
ꯑꯣ ꯍꯣꯏ ꯑꯣꯍꯣꯏ ꯒꯤꯗꯤ ꯄꯥꯗ꯭ꯔꯦ ꯁꯥꯔꯒꯤꯗ ꯏꯆꯦ ꯑꯩꯈꯣꯏ ꯑ ꯏꯆꯦ ꯑꯃꯒ ꯑꯩꯒ ꯇꯧꯃꯤꯟꯅꯩꯕꯀꯣ ꯑꯪ ꯑ ꯈꯋꯥꯗꯨꯝ ꯍꯧꯖꯤꯛ ꯐꯥꯎꯗꯤ ꯅꯨꯡꯉꯥꯏ ꯏꯆꯦꯗꯨꯁꯨ ꯑꯗꯨꯝ ꯐꯩꯌꯦꯕꯀꯣ ꯑꯗꯨꯗꯤ ꯃ ꯑꯩꯈꯣꯏꯅꯤ ꯑꯝꯇ ꯄꯥꯗ꯭ꯔꯤ ꯑꯗꯨꯝ ꯑꯗꯨꯗꯤ ꯏꯆꯦꯈꯣꯏꯅ ꯑꯩꯈꯣꯏꯅ ꯇꯧꯔꯀꯥꯟꯗ ꯄꯨꯂꯞ ꯄꯨꯂꯞ ꯑꯣꯏꯅ ꯇꯧꯃꯤꯟꯅꯖꯦ ꯏꯆꯦꯅ ꯍꯥꯏꯅꯔꯅꯤ ꯑꯩꯈꯣꯏꯅꯤ ꯏꯃꯥꯥꯁꯨ ꯍꯧ ꯑꯩꯖꯨ ꯇꯧꯗ꯭ꯔꯦ ꯑꯩꯈꯣꯏꯅꯤ ꯑꯝꯇ ꯄꯥꯗ꯭ꯔꯦ
ꯎꯝ ꯎꯝ ꯑꯗꯨꯗꯤ ꯍꯧꯔꯀꯥꯟꯗꯗꯤ ꯄꯨꯟꯅ ꯍꯧꯃꯤꯟꯅꯕ ꯑꯃꯔꯣꯝꯗꯗꯤ ꯆꯠꯊꯣꯛ ꯆꯠꯁꯤꯟ ꯊꯥꯁꯨ ꯑꯗꯨꯅꯗꯤ ꯐꯗꯣꯏꯅꯦ ꯀꯩꯅꯣꯝ ꯀꯩꯅꯣꯝ ꯆꯠꯆꯦ ꯍꯥꯏꯔꯛ ꯇꯥꯔꯁꯨ ꯅꯣꯏꯅꯤ ꯄꯨꯜꯂꯒ
ꯊꯥꯔꯗꯁꯨ ꯑꯝ ꯑꯗꯨꯝ ꯀꯣꯝꯖꯕꯗꯣ ꯑꯣꯏꯔꯦ ꯍꯥꯏꯗꯤ ꯃꯤ ꯑꯅꯤ ꯁꯨ ꯇꯥꯔꯗꯤ ꯁꯥꯔꯗ ꯃꯇꯝ ꯑꯅꯤ ꯃꯥꯡꯗꯣꯏ ꯅꯠꯇ꯭ꯔꯥ ꯃꯨꯛ ꯑꯗꯨꯝ ꯑꯩꯈꯣꯏ ꯑꯗꯨꯗꯤ ꯑꯩꯈꯣꯏꯅꯤ ꯑꯥꯗꯨꯝ ꯆꯠꯂꯒ ꯈꯣꯠꯂꯒ ꯑꯗꯨꯝ ꯑꯌꯥꯝꯕꯅꯁꯨ ꯑꯗꯨꯝ ꯄꯨꯜ ꯄꯨꯜꯂꯛꯑꯦ ꯏꯆꯦ ꯑꯩꯈꯣꯏꯅꯤꯗꯣ ꯑꯗꯨꯗꯨꯒ ꯑꯗꯨꯝ ꯍꯥꯏꯅꯔꯀꯥꯟꯗ ꯏꯆꯦ ꯅꯪ ꯂꯣꯏꯔꯕꯣ ꯈꯣꯠꯄ꯭ꯔꯣ ꯑꯩ ꯂꯣꯏꯔꯦ ꯈꯣꯠꯂꯦ ꯍꯥꯏꯔꯒ ꯑꯗꯨꯝ ꯂꯣꯏꯔꯝꯗ ꯑꯗꯣ ꯉꯥꯏꯊꯣꯛ ꯉꯥꯏꯁꯤꯟ ꯇꯧꯅꯔꯒ ꯑꯃꯥꯏꯅ ꯆꯠꯅꯕ ꯈꯣꯠꯄ ꯑꯗꯨꯝ ꯇꯧꯈ꯭ꯔꯦ
ꯎꯝ ꯑꯗꯨꯅꯕꯨꯗꯤ ꯐꯩꯌꯦ ꯑꯃꯔꯣꯝꯗꯗꯤ ꯑꯗꯨꯃꯥꯏ ꯑꯗꯨꯝ ꯇꯧꯃꯤꯟꯅ ꯕꯅ ꯐꯩ ꯅ ꯆꯠꯃꯤꯟꯅꯔꯒ ꯎꯝ ꯎꯝ ꯎꯝ ꯎꯝ ꯍꯣꯏ ꯍꯣꯏ ꯑꯗꯨꯗꯤ ꯅꯪꯒꯤ ꯄꯣꯒꯦꯁ ꯄꯣꯠꯀꯤ ꯀꯩꯅꯣ ꯇꯧꯕ ꯁꯦꯝꯕ ꯁꯥꯕꯩ ꯍꯥꯏꯗꯨꯁꯨ ꯁꯦꯝꯗꯣꯛꯑꯣ ꯁꯥꯗꯣꯛꯑꯣ ꯌꯦꯡꯉꯣ ꯑꯗꯨꯗꯤ ꯑꯩꯁꯨ ꯑꯃꯨꯛ ꯊꯝꯒꯤꯒꯦꯀꯣ ꯎꯝ ꯎꯝ ꯁꯤꯅ ꯂꯣꯏꯔꯦ ꯅꯪꯒꯤ ꯍꯧꯖꯤꯛ ꯁꯥꯟꯅꯩꯖꯤꯅ ꯂꯣꯏꯔꯦ
ꯁꯤ ꯑꯣ ꯁꯤꯅ ꯂꯣꯏꯔꯕꯣ
ꯑꯥ ꯁꯤꯅ ꯂꯣꯏꯔꯦ ꯑꯗꯣ ꯑꯩ ꯆꯦꯛ ꯇꯧꯈꯤꯒꯦ ꯑꯩꯅꯗꯤ ꯁꯤꯅ ꯂꯣꯏꯔꯦꯅꯗꯤ ꯈꯟꯕꯅꯤ ꯑꯥ ꯑ
ꯍꯧꯖꯤꯛ ꯑꯗꯨꯝ ꯍꯥꯏꯔꯛꯑꯣ
ꯑ ꯍꯣꯏ ꯍꯣꯏ ꯍꯥꯏꯔꯛꯀꯦ ꯀꯩꯅꯣ ꯇꯧꯔꯗꯤ ꯗꯨꯝ ꯅꯪꯉꯣꯟꯗ ꯗꯨꯝ ꯑꯣꯏꯅ ꯁꯦ ꯁꯣꯃꯣꯂꯥ ꯇꯧꯔꯕꯝꯒꯤꯔꯣ
ꯍꯣ ꯍꯣꯏ
ꯍꯣꯏ ꯍꯣꯏ ꯑꯗꯨꯗꯤ ꯑꯩ ꯊꯝꯃꯦꯀꯣ
ꯎꯝ ꯍꯣꯏ ꯏꯆꯦ
ꯎꯝ